ꯍꯜꯂꯣ ꯀꯩꯗꯧꯏꯅꯣ
ꯈꯨꯡꯉꯥꯎꯗ ꯃꯤ
ꯄꯤꯕꯥ ꯍꯜꯂꯣ ꯍꯜꯂꯣ ꯍꯜꯂꯣ ꯍꯥꯜꯂꯣ ꯍꯜꯂꯣ ꯍꯜꯂꯣ ꯍꯜꯂꯣ ꯍꯜꯂꯣ ꯍꯜꯂꯣ
ꯇꯥꯕ꯭ꯔꯣ
ꯇꯥꯏꯌꯦ
ꯐ ꯐꯔꯕꯣ ꯑꯩꯅꯦ ꯑꯩ
ꯎꯝ
ꯑꯩꯒꯤꯗꯣ ꯅꯪ ꯈꯪꯉꯤꯗꯅ ꯍꯧꯖꯤꯛꯀꯤꯗꯣ ꯑꯗꯨꯝ ꯈꯤꯇꯪ ꯅꯨꯡꯉꯥꯏꯗ꯭ꯔꯥ
ꯎꯝ
ꯑꯁ ꯆꯠꯇꯕꯒꯤ ꯐꯩꯌꯦꯍꯦ
ꯀꯩꯗꯧꯔꯝꯃꯤꯅꯣ
ꯊꯣꯡꯅꯥꯎꯗ ꯃꯤ ꯆꯠꯄ ꯌꯦꯡꯉꯤꯌꯦ
ꯑꯁ ꯑꯩꯗꯤ ꯀꯨꯞꯁꯨ ꯆꯥꯕꯒꯤ
ꯄꯨꯛ ꯁꯥꯔꯕ꯭ꯔꯣ
ꯎꯝ
ꯑꯣ
ꯃꯦꯡꯒꯣ ꯆꯥꯒꯦ
ꯆꯥꯎ ꯆꯥꯎ ꯆꯥꯎ ꯀꯧꯗꯧꯗꯣꯏꯅꯣ
ꯎꯝ ꯈꯪꯗꯦ ꯃꯈꯥ ꯀꯨꯝꯁꯤꯔꯥ ꯉꯥꯛꯇꯪ ꯂꯩꯔꯥ ꯆꯥꯛ ꯆꯔꯅꯤ
ꯎꯝ ꯈꯂꯣ ꯈꯂꯣ
ꯍꯣꯏꯅꯣ
ꯍꯣꯏ ꯌꯥꯝ ꯁꯥꯔꯦ ꯉꯁꯤ ꯀꯩꯗꯧꯔꯝ ꯃꯣꯔꯣꯛ ꯌꯥꯝ ꯁꯥꯔꯕ꯭ꯔꯣ
ꯎꯝ
ꯎꯝ ꯏꯁꯤꯡ ꯌꯥꯝ ꯊꯣꯛꯑꯣ
ꯄꯨꯛ ꯆꯥꯛꯂꯥꯛꯀꯅꯤ
ꯆꯠꯄ ꯐꯖꯅꯥ
ꯋꯥꯁꯣ ꯆꯨꯞ ꯋꯥꯔꯣꯝꯁꯨꯨꯞꯞ ꯅꯠꯇꯦ ꯐꯣꯛ ꯆꯥꯎꯕꯗꯣ ꯅꯣꯏꯔꯛꯀꯅꯤꯕ
ꯑꯁ ꯑꯔꯦ ꯇꯜꯂꯍꯦ ꯅꯪꯁꯤꯗꯤ
ꯑꯁꯦꯡꯕꯅꯦ
ꯉꯥꯏꯍꯥꯛ ꯈꯤꯇꯒꯤ ꯅꯠꯇ꯭ꯔꯣ ꯑꯗꯨ ꯑꯗꯨꯝꯒꯤꯔꯣ
ꯀꯨꯏꯕꯅꯦ ꯀꯨꯏꯅꯥ ꯂꯩꯕꯥꯁꯨ ꯌꯥꯎꯋꯕ
ꯎꯝ ꯍꯌꯦꯡꯡꯗꯤ ꯀ꯭ꯂꯥꯁ ꯆꯠꯀꯦꯔꯣ
ꯑꯧ ꯆꯠꯈꯅꯤ
ꯎꯝ
ꯄꯅꯤꯔꯛꯑꯣ
ꯀꯂꯥꯁ ꯑꯗꯨꯝ ꯆꯠꯂꯤꯗꯨꯅ ꯀꯩꯒꯤꯅꯣ
ꯑꯦꯇꯦꯟꯗꯦꯟꯁ ꯁꯨꯗꯦ
ꯇꯜꯂꯦ ꯅꯪ
ꯍꯣꯏ ꯌꯥꯝ ꯇꯟꯕꯅꯦ ꯌꯥꯔꯤ ꯍꯩꯇ꯭ꯔꯣ
ꯍꯩꯌꯦ ꯔꯔꯤꯒꯨꯂꯔꯅꯤꯅ ꯀꯣ ꯃꯤꯗꯤ
ꯅꯪꯗ ꯆꯠꯀꯗꯣꯏꯅꯦ
ꯑꯦ ꯑꯩꯗꯤ ꯅꯪꯒ ꯀ꯭ꯂꯥꯁꯁꯨ ꯄꯨꯟꯗꯅ
ꯑꯗꯨ ꯅꯪ ꯆꯠꯀꯅꯨ ꯍꯥꯏꯕꯅꯦ
ꯑꯣꯖꯥꯅ ꯀꯧꯔꯒ ꯂꯩꯔꯤꯅꯤꯅꯦ ꯆꯠꯂꯔꯣꯏ ꯈꯟꯕꯅꯤ
ꯀꯅꯥ ꯑꯣꯖꯥ
ꯑꯣꯖꯥ ꯅꯨꯄꯤ ꯑꯃ ꯂꯩꯌꯦꯕ ꯑꯗꯨ ꯅꯨꯄꯤꯗ ꯑꯗꯨ ꯑꯃꯛ ꯀꯥꯎꯔꯒ ꯂꯩꯅꯤ
ꯀꯩꯗꯧꯅꯤꯡꯉꯥꯏ
ꯑꯣꯖꯥ ꯑꯃ ꯂꯩꯕ ꯃꯃꯤꯡ ꯄꯜꯂꯔꯣꯏꯒꯦ
ꯀꯩꯗꯧꯅꯤꯉꯥꯏꯗꯅꯦꯕ ꯔꯣꯃꯥꯟꯁ ꯇꯧꯁ ꯍꯥꯏꯔꯕ
ꯍꯣꯏ ꯇꯧꯁꯦ ꯍꯥꯏꯔꯤ ꯃꯥꯂꯦꯗꯅ ꯂꯥꯛꯎꯗ ꯑꯗꯨꯝ ꯇꯧ ꯂꯩ ꯑꯗꯣ ꯈꯪꯗꯦ ꯍꯌꯦꯡꯗꯒꯤ ꯎꯝ ꯍꯌꯦꯡꯁꯦ ꯇꯥꯔꯤꯛ ꯀꯌꯥꯅꯣ
ꯀꯨꯟꯃꯄꯟ
ꯍꯌꯦꯡꯁꯦ ꯑꯗꯨꯗꯤ ꯑ ꯄꯨꯡ ꯇꯥꯡ ꯑꯃꯗꯩꯅ ꯀꯩꯅꯣꯝ ꯄꯨꯡ ꯕꯔꯣ ꯃꯈꯥꯏꯗ ꯆꯠꯂꯣ ꯀꯥꯏꯅꯗꯤ ꯍꯥꯏꯈꯤꯕꯅꯦꯕ
ꯆꯥꯔꯕꯗꯣ
ꯍꯥ
ꯀꯩꯁꯥꯡ ꯆꯥꯔꯕꯣ
ꯑꯧ ꯑꯗꯨꯃꯥꯏꯅꯗꯤ ꯍꯥꯏꯕꯅꯦ ꯑꯗꯣ ꯈꯪꯗꯦꯗ ꯏꯃꯥꯟꯅꯕꯤ
ꯐꯩ ꯐꯩ
ꯅꯌꯨꯝ ꯆꯠꯅꯤꯡꯗꯕ꯭ꯔꯣ ꯏꯇꯥ
ꯆꯠꯅꯤꯡꯉꯦ ꯎꯄꯥꯏ ꯂꯩꯇꯦꯅ
ꯀꯞꯅꯤꯡꯕ꯭ꯔꯥ ꯑꯩꯅ ꯏꯇꯥ ꯀꯧꯕꯁꯦ ꯀꯩ ꯐꯥꯎꯒꯦ ꯍꯩꯅꯗꯕ ꯐꯥꯎꯕ꯭ꯔꯥ
ꯅꯣꯛꯅꯤꯡꯕ
ꯌꯥꯝ ꯐꯖꯩꯌꯦꯅꯦ ꯏꯇꯥ ꯇꯧꯅ ꯂꯣꯏꯔꯦ ꯀꯃꯥꯏ ꯇꯧꯅꯤ
ꯑꯩ ꯍꯦꯟꯅ ꯑꯣꯖꯥꯗꯤ ꯍꯥꯎ ꯑꯃ ꯂꯣꯏꯔꯦ
ꯁꯨꯝ ꯍꯥꯎꯔꯕ꯭ꯔꯣ ꯅꯪꯕꯨꯛ ꯆꯥꯛꯀꯅꯤꯀꯣ
ꯑꯍꯥꯎ ꯑꯍꯥꯎ ꯆꯅꯤꯡꯉꯦ ꯇꯥꯕ꯭ꯔꯣ
ꯆꯥꯏ ꯇꯥꯏꯌꯦ ꯄꯩꯁꯥ ꯂꯩꯇ꯭ꯔꯣ ꯀꯩꯅꯣ ꯅꯦꯍꯦ ꯂꯩꯔꯒ ꯆꯥꯎ ꯑꯍꯥꯎꯕꯗꯣ ꯑꯩ ꯅꯪꯉꯣꯟꯗꯩ ꯄꯁꯥ ꯈꯔ ꯄꯨꯅꯤꯡꯉꯦ ꯏꯃꯥꯟꯅꯕꯤ
ꯄꯨꯋꯣ ꯄꯨꯋꯣ
ꯑꯃꯗ ꯄꯨꯒꯦꯗ ꯑꯩꯕꯨ ꯄꯤꯕꯤꯌꯨꯗ
ꯄꯤꯕꯤꯒꯦ
ꯅꯪ ꯀꯩꯗꯧꯔꯒꯦ ꯄꯩꯁꯥ ꯑꯩꯅ ꯄꯨꯒꯦ ꯍꯥꯏꯔꯒ ꯄꯤꯗ꯭ꯔꯤꯁꯤꯕꯣ
ꯃꯥ ꯑꯩ ꯄꯤꯒꯦ ꯍꯥꯏꯁꯤꯗꯤ
ꯄꯤꯌꯣ ꯑꯗꯨꯗꯤ
ꯅꯪꯒꯤ ꯅꯨꯄꯥꯒꯤ ꯄꯩꯁꯥ ꯄꯤꯕꯗꯣ ꯑꯗꯨꯋꯥꯏꯒꯤ
ꯏꯃꯥ ꯋꯥꯏꯌꯣ ꯋꯥꯏꯌꯣ ꯑꯩꯒꯤ ꯊꯋꯥꯏꯅꯦ
ꯏꯃꯥꯟꯅꯕꯤ ꯄꯩꯁꯥ ꯋꯥꯏꯒꯦ ꯅꯪꯒꯤ ꯑꯦꯀꯥꯎꯟꯗ ꯄꯩꯁꯥ ꯂꯩꯕꯗꯨ ꯄꯤꯔꯛꯑꯣ
ꯑꯩꯁꯨꯀꯣ ꯗꯨꯃꯥꯏꯅ ꯀꯦꯁꯇ ꯄꯤꯔꯛꯑꯗꯤ ꯑꯩꯁꯨ ꯗꯨꯅꯥꯇ ꯊꯝꯗꯨꯏꯅꯦ
ꯎꯝ ꯑꯦꯀꯥꯎꯟꯅꯤꯅ ꯍꯥꯏꯗꯤ ꯑꯥ ꯑꯁꯦꯡꯕ ꯍꯥꯏꯔꯗꯤ ꯑꯦꯀꯥꯎꯟꯁꯤꯅ ꯀꯅꯥꯏ ꯄꯩꯁꯥꯅꯣꯁꯨ ꯈꯪꯗꯦꯗꯣ
ꯀꯩꯅꯣ ꯍꯥꯏꯖꯦ ꯎꯝ
ꯑꯗꯨꯒꯤꯅꯦꯕ ꯑꯩꯁꯨ ꯈꯪꯉꯤꯗ ꯊꯝ ꯅꯪ ꯁꯣꯏꯈꯩ ꯊꯝꯅꯤꯗ ꯅꯠꯇ꯭ꯔꯥ ꯑꯩꯕꯧ ꯊꯝꯃꯤꯁꯤ ꯌꯦꯡꯉꯣ
ꯉꯔꯥꯡ ꯉꯔꯥꯡ ꯅꯍꯥꯟ ꯑꯥ ꯉꯔꯥꯡꯍꯥꯟ ꯈꯛꯇ ꯅꯠꯇꯦ ꯑꯪ ꯀꯨꯏꯗꯤ ꯀꯨꯏꯔꯦꯕꯀꯣ
ꯎꯝ
ꯏꯃꯥꯟꯅꯕꯤ ꯑꯃ ꯂꯩꯌꯦꯕꯀꯣ
ꯎꯝ
ꯑꯩ ꯑꯗꯨꯝ ꯇꯨꯝꯃꯤꯟꯅꯕ ꯃꯥꯁꯦ ꯃꯌꯥ ꯌꯥꯝ ꯆꯤꯛꯄꯅꯦꯕ
ꯑꯁ ꯇꯜꯂꯦꯍꯦ ꯑꯗꯨꯗꯤ ꯌꯥꯝ ꯐꯨꯖꯟꯕ ꯌꯥꯗ꯭ꯔꯣ ꯃꯤ ꯇꯨꯝꯕ ꯀꯥꯏꯔꯝꯃꯅꯤꯀꯣ
ꯅꯠꯇꯦ ꯅꯠꯇꯦ ꯀꯥꯏꯕ ꯅꯠꯇꯦꯕꯥ ꯑꯣ ꯑꯩ ꯇꯨꯝꯗ꯭ꯔꯤꯕ
ꯀꯤꯔꯤꯔꯣ ꯎꯝ
ꯇꯨꯝꯗ꯭ꯔꯤꯕ ꯑꯩꯁꯦ ꯐꯣꯟ ꯌꯦꯡꯒ ꯂꯩꯌꯦꯕ
ꯎꯝ
ꯑꯗꯨꯒꯤ ꯃꯥꯁꯦ ꯀꯟꯅ ꯑꯩꯒꯤ ꯅꯥꯀꯟꯁꯤꯗ ꯃꯌꯥꯏꯁꯦ ꯆꯤꯛꯂꯛꯄ
ꯑꯣ
ꯑꯗꯣ ꯑꯩꯁꯦ ꯐꯣꯇꯣ ꯂꯧꯒꯦ ꯇꯧꯕ ꯑꯗꯣ ꯃꯥꯅ ꯍꯥꯏꯌꯦꯕ ꯑꯁ ꯐꯣꯇꯣ ꯂꯧꯕꯁꯦ ꯇꯨꯝꯃꯝꯗꯥꯏꯗ ꯃꯤ ꯑꯁꯤꯕ ꯌꯥꯝ ꯃꯥꯟꯕꯅꯦ
ꯑꯣ ꯌꯥꯝ ꯀꯤꯔꯝꯅꯤꯌꯦ ꯁꯛ ꯈꯔ ꯊꯤꯕꯒꯤ ꯑꯣꯏꯔꯝꯅꯤ
ꯄꯨꯡꯍꯥꯏ ꯍꯥꯏꯖꯤꯟꯖꯤꯔ ꯀꯩꯗꯧꯕ꯭ꯔꯣ ꯈꯪꯗꯦ ꯑꯩꯁꯨ
ꯍꯥꯏ ꯍꯥꯏꯅꯕꯅꯦ ꯑꯁꯦꯡꯕꯒꯤ ꯍꯥꯏꯅꯕꯅꯦ
ꯍꯣꯏ ꯑꯗꯣ ꯈꯪꯗꯦꯕ ꯈꯣꯏꯗꯤ ꯑꯥ ꯑꯥ ꯄꯥꯛ ꯂꯩꯇꯦꯕꯀꯣ ꯃꯣꯏ ꯃꯤ ꯀꯩꯅꯣ ꯀꯩꯅꯣ ꯖꯥ ꯖꯥꯠꯀꯤ ꯖꯥꯇꯤ ꯖꯥꯇꯤꯒꯤ ꯑꯣꯏꯔꯝꯕꯁꯨ ꯌꯥꯏ
ꯑꯩꯈꯣꯏꯗꯗꯤ ꯂꯩꯕꯅꯦ ꯑꯁꯦꯡꯕꯒꯤ ꯂꯩꯕꯅꯦ ꯍꯨꯏ ꯍꯧꯗꫭꯡ ꯐꯥꯎ ꯀꯥꯞꯀꯅꫭ ꯑꯗꯨꯅ ꯅꯪ ꯃꯥꯏꯟ ꯍꯔꯠ ꯇꯧꯒꯅꯨꯀꯣ ꯎꯝ ꯑꯥ ꯅꯪ ꯌꯥꯝ ꯀꯤꯔꯕ꯭ꯔꯣ
ꯀꯤꯗꯦꯗ ꯅꯣꯛꯅꯤꯡꯕ ꯍꯥꯏꯕꯅꯤꯅꯦ
ꯅꯪꯅ ꯈꯔꯗꯤ ꯅꯪꯗ ꯆꯤꯛꯁꯜꯂꯛꯁꯥꯅꯤꯀꯣ
ꯀꯔꯤ
ꯅꯪꯉꯣꯟꯗ ꯃꯌꯥꯗꯨꯅ ꯆꯤꯛꯁꯤꯜꯂꯛꯁꯥꯅꯤꯀꯣ ꯍꯥꯏꯕ
ꯆꯤꯛꯂꯛꯑꯥꯗꯤ ꯆꯤꯛꯁꯅꯨ ꯑꯗꯨꯑꯣꯏꯔꯁꯨ ꯍꯣꯏ ꯕꯦꯝꯄꯥꯌꯔ ꯑꯣꯏꯗꯝꯅꯤꯅ ꯀꯔꯤ ꯀꯔꯤ ꯑꯣꯏꯗꯕꯅꯤꯅ
ꯑꯩꯗꯣ ꯑꯩꯗꯤꯀꯣ ꯑꯁꯦꯡꯕ ꯆꯤꯛꯂꯛꯄ ꯃꯇꯝꯗ ꯑꯩꯗꯤ ꯈꯨꯄꯥꯛ ꯊꯥꯅꯤꯕ
ꯑꯣ ꯏꯃꯥ ꯅꯃꯥꯟꯅꯕꯤꯗꯥ ꯑꯗꯨꯌꯥꯝ ꯊꯤꯅ ꯉꯝꯕ ꯍꯥꯏꯁꯦ
ꯊꯥꯅꯤ ꯊꯥꯅꯤ ꯑꯩꯗꯤ ꯊꯥꯅꯤ
ꯂꫭꯏꯔꯦꯍꯦ ꯃꯤ ꯑꯉꯥꯡ ꯃꯁꯥ ꯅꯣꯏꯕ꯭ꯔꯣ
ꯈꯨꯄꯥ ꯑꯃꯥ ꯇꯦꯛ ꯇꯧꯕ ꯃꯥꯜꯂꯦ ꯍꯥꯏꯔꯒ
ꯏꯁ ꯑꯗꯨꯗꯤ ꯅꯪꯅ ꯐꯣꯔꯗꯤ ꯇꯦꯛ ꯑꯣꯏꯗ꯭ꯔꯣ ꯃꯥ
ꯃꯃꯥꯏꯗ ꯃꯃꯥꯏꯗ ꯐꯨꯕꯕꯨ ꯀꯃꯥꯏꯅ ꯇꯦꯛꯇꯣꯏꯅꯣ
ꯑꯣ
ꯋꯥꯏꯗ ꯄꯨꯟꯁꯤꯁꯦ
ꯑꯁ
ꯂꯥꯏꯔꯤꯛꯁꯨ ꯍꯩ ꯊꯕꯛꯁꯨ ꯐꯪꯗ ꯁꯦꯜꯗꯤ ꯄꯥꯏꯅꯤꯡꯉꯤꯕ ꯈꯪꯗ꯭ꯔꯦꯗ ꯊꯕꯛ ꯊꯤꯔꯛꯑꯣ ꯊꯕꯛ ꯇꯧꯔꯁꯦ
ꯕꯥ ꯀꯩ ꯊꯕꯛꯅꯣꯅꯦ ꯊꯤꯁꯦ ꯍꯥꯏꯁꯤ ꯊꯤꯔꯛꯑꯁꯤꯅꯦ ꯀꯩ ꯊꯕꯛ ꯊꯤꯁꯤꯅꯣ
ꯑꯃ ꯍꯦꯛꯇ ꯌꯥꯢ
ꯎꯝ ꯅꯪ ꯎꯗꯕ ꯌꯥꯝ ꯀꯨꯏꯔꯦꯗ ꯍꯌꯦꯡ ꯊꯦꯡꯅꯁꯤ
ꯍꯣꯏ ꯊꯦꯡꯅꯁꯦ ꯀꯥꯏ ꯊꯦꯡꯅꯁꯤꯒꯦ
ꯑꯥ ꯀꯣꯔꯠꯇ ꯊꯦꯡꯅꯁꯦ ꯍꯥꯏꯗꯤ ꯅꯪꯁꯨ ꯅꯨꯡꯉꯥꯏꯇꯦ ꯅꯪꯁꯨ ꯀꯣꯔꯁ ꯑꯃꯗ ꯂꯩꯕꯅꯤꯅ ꯑꯩ ꯁꯨ ꯅꯪꯒ ꯑꯩꯒ ꯑꯗꯨꯝ ꯊꯦꯡꯅꯕ ꯌꯥꯏꯅ ꯅꯠꯇ꯭ꯔꯥ ꯅꯛꯅ ꯂꯩꯕꯅꯤꯅ ꯁꯪꯗꯕꯗ ꯀꯣ ꯑꯁ ꯊꯕꯛꯁꯨ ꯍꯦꯟꯃꯟꯕꯒꯤ ꯆꯤꯟꯕꯁꯦ
ꯀꯔꯤ
ꯊꯕꯛꯁꯨ ꯍꯦꯟꯃꯟꯕ ꯀ꯭ꯂꯥꯁꯇꯒꯤ ꯊꯣꯛꯂꯛꯄꯁꯨ ꯌꯥꯗꯕ ꯑꯩꯁꯦ
ꯑꯥ
ꯑꯗꯨꯒꯤ ꯋꯥꯔꯕꯒꯤ ꯍꯌꯦꯡꯗꯤ ꯑꯩ ꯉꯝꯅꯤꯉꯥꯏ ꯍꯣꯠꯅꯔꯒ ꯊꯣꯛꯂꯛꯑꯒꯦ ꯅꯪꯁꯨ ꯊꯣꯛꯂꯛꯑꯣ ꯄꯨꯡ ꯍꯥꯏꯅꯔꯁꯦ
ꯊꯣꯛꯂꯛꯀꯦ ꯑꯗꯨꯒ ꯑꯆꯥꯄꯣꯠ ꯑꯍꯥꯎꯕ ꯑꯍꯥꯎꯕ ꯃꯌꯥꯝ ꯆꯥꯁꯤꯀꯣ
ꯍꯣꯢ ꯍꯣꯢ ꯆꯥꯁꯤ ꯆꯥꯁꯤ ꯃꯣꯃꯣ ꯆꯥꯅꯤꯡꯉꯤꯉꯣ ꯈꯤꯇꯪ
ꯍꯥꯥ
ꯃꯣꯃꯣ ꯆꯥꯅꯤꯡꯉꯦ ꯢꯇꯥ
ꯁꯦꯝꯅꯤꯡꯉꯥꯏ ꯂꯩꯔꯗꯤ ꯑꯁꯦꯡꯕ ꯁꯦꯝꯅꯤꯡꯉꯦ
ꯑ ꯌꯥꯝ ꯆꯪꯅꯤꯡꯉꯦ ꯀꯃꯥꯏꯅ ꯇꯧꯗꯣꯏꯅꯣ ꯎꯝ ꯀꯌꯥꯃꯨꯛ ꯆꯪꯗꯣꯏꯅꯣ
ꯀꯣꯕꯤ ꯀꯣꯕꯤꯒꯨꯝꯕ ꯀꯣꯕꯤꯗꯤ ꯃꯆꯥ ꯑꯗꯨꯝ ꯍꯥꯞꯄ ꯌꯥꯔꯅꯤ ꯄꯤꯌꯥꯁ ꯆꯪꯉꯅꯤ ꯑꯗꯨꯒ ꯌꯦꯟꯗꯣ ꯀꯦꯖꯤ ꯇꯪꯈꯥꯢꯔ ꯄꯥꯎꯋꯥꯔ ꯑꯗꯨꯝ ꯂꯩꯕ ꯌꯥꯔꯤꯅ
ꯎꯝ
ꯑꯗ ꯊꯥꯎ ꯈꯤꯇꯪ ꯊꯥꯎꯕꯨꯗꯤ ꯑꯗꯨꯝ ꯑꯗꯨꯒ ꯁꯨꯞ ꯁꯦꯝꯕꯁꯦ ꯑꯩ ꯀꯃꯥꯏꯅ ꯁꯦꯝꯗꯣꯏꯅꯣ ꯈꯪꯗꯦꯗ
ꯑꯁ ꯁꯨꯛꯇꯤ ꯆꯥꯅꯤꯡꯖꯦ ꯆꯥꯛꯅꯤ ꯆꯤꯅꯤꯡꯕꯩ ꯋꯥꯅꯤꯗ
ꯈꯪꯗꯦ ꯑꯩꯗꯤ ꯁꯨꯛ ꯑꯣꯏꯅ ꯆꯥꯅꯤꯡꯉꯦꯕ ꯑꯩ ꯆꯠꯅꯤꯗꯒꯤ ꯍꯦꯟꯅ ꯆꯠꯅꯤꯗꯨꯗꯤ ꯆꯠꯅꯤꯗꯨꯗꯤꯀꯣ ꯑꯩ ꯑꯗꯨꯝ ꯁꯦꯝꯒꯦꯕ
ꯑꯗꯣ ꯑꯃꯗꯣ ꯃꯁꯥꯗꯣ
ꯃꯣꯏꯗꯥ
ꯑꯥꯎ ꯑꯗꯨꯗꯣ
ꯂꯥꯛꯑꯦꯕꯥ ꯃꯣꯏꯗꯥꯁꯤꯗꯤꯀꯣ ꯅꯨꯡꯗꯥꯡꯗ ꯑꯗꯨꯝ ꯅꯪꯅ ꯇꯣꯠꯂꯒ ꯄꯨꯡ ꯌꯥꯌꯥꯔ ꯑꯗꯨꯝ ꯄꯨꯡ ꯃꯤꯅꯤꯠ ꯃꯉꯥꯔ ꯇꯥꯔꯛ ꯑꯗꯨꯝ ꯍꯥꯏꯗꯤ ꯅꯨꯡꯗꯥꯡ ꯄꯨꯝꯕ ꯊꯝꯕꯁꯨ ꯌꯥꯏ ꯑꯗꯨꯒ ꯑꯌꯨꯛꯇ ꯅꯦꯛꯁ ꯗꯦꯗ ꯑꯗꯨꯝ ꯇꯣꯠꯂꯒ ꯁꯦꯝꯕ ꯌꯥꯏꯌꯦꯕ
ꯎꯝ
ꯌꯥꯝ ꯂꯥꯏꯕꯅꯦ ꯑꯩꯈꯣꯏ ꯌꯨꯝ ꯌꯨꯝ ꯌꯨꯝ ꯂꯩꯕ ꯃꯇꯝꯗ ꯑꯗꯨꯝ ꯇꯧꯔꯛꯑꯦ ꯑꯩꯈꯣꯏ
ꯑꯗꯨꯗꯤ ꯌꯥꯝ ꯆꯥꯅꯤꯡꯉꯤꯅꯦ ꯅꯪ ꯑꯩ ꯂꯥꯛꯄ ꯃꯇꯝꯗ ꯄꯤꯖꯕ ꯌꯥꯗꯕꯅꯅꯦꯝꯗ ꯍꯥ
ꯑꯗꯨꯕꯨ ꯑꯦ ꯀꯔꯝ ꯀꯥꯟꯗ ꯑꯗꯨ ꯑꯗꯨꯝ ꯃꯇꯝꯝꯗ ꯅꯤꯡꯁꯨ ꯅꯤꯡꯁꯤꯡꯗ꯭ꯔꯒ ꯀꯩꯩꯅꯣ ꯎꯅꯅꯤꯡꯉꯥꯏ ꯊꯤꯡꯅꯅꯤꯡꯉꯥꯏ ꯃꯇꯝ ꯌꯥꯝ ꯋꯥꯠꯂꯤꯌꯦ ꯃꯇꯝ ꯌꯥꯝ ꯋꯥꯠꯂꯤ ꯀꯩꯅꯣ
ꯅꯪꯉꯒ ꯅꯪ ꯌꯨꯝ ꯁꯣꯛꯄꯨꯗꯤ ꯃꯥꯟꯅꯔꯣꯏ ꯑꯩꯅ ꯆꯠꯁꯦ ꯍꯥꯏꯕꯁꯨ ꯅꯪꯗꯤ ꯌꯥꯁꯨ ꯌꯥꯗꯦ
ꯀꯩꯅ‌ꯣ ꯍꯥꯏꯁꯤꯕꯨ ꯀꯝꯀꯥꯟꯗ
ꯌꯨꯝ ꯊꯣꯛꯄ ꯃꯇꯝꯗ ꯃꯥꯟꯅꯔꯒ ꯆꯠꯂꯨꯁꯦ ꯍꯥꯏꯕ
ꯑꯗꯨ ꯈꯪꯗꯦꯗ ꯅꯪ ꯇꯣꯛꯑ ꯃꯇꯝ ꯑꯃꯗ ꯑꯩ ꯑꯩ ꯑꯃꯇꯪ ꯆꯥꯗ꯭ꯔꯗꯤ ꯐꯪꯗꯦꯕ
ꯑꯦꯡꯉ ꯃꯇꯥꯡ ꯆꯥꯅꯤꯡꯉꯥꯏ ꯑꯩꯒꯤꯁꯨ ꯊꯣꯛꯄ ꯃꯇꯝꯗ ꯀꯩꯅꯣꯝ ꯀꯩꯅꯣꯝ ꯂꯩꯕꯒꯤ ꯌꯥꯝ ꯌꯥꯎꯍꯟꯅꯤꯡꯉꯦ ꯍꯥꯏꯇꯥꯔꯦ
ꯍꯣꯏ ꯑꯗꯨ ꯍꯣꯏ ꯌꯦꯡꯁꯦ
ꯂꯨꯍꯣꯡꯕ ꯑꯃꯗꯤ ꯌꯥꯎꯕ ꯌꯥꯏꯌꯦꯅ ꯑꯩꯈꯣꯏꯒꯤꯗ ꯑꯣꯏꯔꯁꯨ ꯅꯠꯇ꯭ꯔꯣ
ꯌꯥꯎꯒꯦ ꯌꯥꯎꯒꯦ ꯑꯗꯨꯕꯨ ꯑꯁ ꯈꯪꯗꯤ ꯑꯩ ꯑꯩ ꯏꯁꯥꯗꯤꯀꯣ ꯌꯥꯝ ꯌꯎꯅꯤꯡꯉꯦꯕ ꯑꯗꯨꯕꯨ ꯂꯦꯛꯄꯁꯦ ꯑꯩꯒꯤ ꯏꯃꯥ ꯄꯥꯁꯦ ꯊꯪꯗ
ꯍꯦꯁ ꯑꯩ ꯍꯥꯏꯅꯕꯤꯒꯦ ꯀꯩꯗꯧꯔꯒꯦ
ꯑꯁ
ꯑꯩ ꯍꯥꯏꯅꯕꯤꯒꯦ ꯀꯔꯤꯝ ꯋꯥꯅꯣ
ꯅꯪꯅꯕꯨꯠ ꯂꯥꯛꯇꯣꯏꯔꯣ ꯍꯥꯏꯁꯦ ꯂꯥꯛꯑꯒ
ꯂꯥꯛꯅꯤ
ꯂꯥꯛꯑꯒ ꯍꯥꯏꯅꯕꯤꯗꯣꯏꯕ
ꯎꯝ
ꯍꯥꯏꯕꯤꯒꯦꯀꯣ ꯌꯥꯎꯕꯗꯤ ꯀꯣ ꯍꯣꯏ ꯌꯧꯋ ꯍꯥꯏꯔꯒꯅꯤ ꯑꯗꯨ ꯂꯦꯛꯞꯄꯗꯤ ꯁꯨꯡꯌꯥ ꯌꯥꯔꯛꯑꯣꯏꯕ
ꯏꯁ ꯑꯣꯔꯔ‌ꯣꯏ ꯑꯣꯔꯔ‌ꯣꯏ ꯂꯦꯡꯇ꯭ꯔꯗꯤ ꯀꯣ ꯌꯥꯔꯣꯏ ꯌꯥꯔꯣꯏ ꯂꯦꯛꯇꯕ ꯌꯥꯔꯣꯏ ꯏꯁ ꯅꯦꯛꯇ꯭ꯔꯗꯤ ꯑꯍꯤꯡꯗꯨꯗ ꯀꯃꯥꯏꯅ ꯅꯪꯍꯟꯗꯧꯔꯤꯒꯦ
ꯍꯣꯏ ꯑꯩꯅꯕꯨꯗꯤ ꯌꯥꯏ ꯍꯥꯏꯔꯒ ꯃꯣꯏ ꯏꯃꯥ ꯏꯄꯥꯗ ꯌꯥꯔꯣꯏ ꯍꯥꯏꯕ ꯋꯥꯅꯤ ꯍꯥꯏꯅꯧ ꯏꯃꯥꯗꯤ